ꯍꯜꯂꯣ ꯇꯥꯏ ꯀꯣꯕꯕꯤꯃ
ꯇꯥꯏꯌꯦ ꯀꯩꯗꯧꯔꯤꯒꯦ
ꯑꯩꯔꯣ ꯀ꯭ꯂꯥꯁꯇ ꯍꯧꯖꯤꯛ ꯅꯍꯜ ꯂꯥꯛꯑꯦ
ꯑꯣ ꯁꯤꯅ ꯀꯅꯥꯒꯤ ꯀꯅꯥꯒꯤ ꯐꯣꯟꯅꯣ ꯁꯤꯅ
ꯑꯦ ꯁꯤꯅꯄꯤꯁꯦ
ꯅꯃꯥꯟ ꯅꯃꯥꯟꯅꯕꯒꯤꯔꯕ
ꯇꯣꯡꯕ꯭ꯔꯣ ꯑꯗꯣ ꯍꯥꯏꯔꯨꯅꯨ ꯁꯤꯗ
ꯐꯥꯒꯤ ꯇꯧꯕꯅꯦ ꯍꯥꯏꯅ
ꯝ
ꯆꯥꯔꯤꯕ꯭ꯔ
ꯑ ꯎꯝ ꯅꯨꯡꯗꯥꯎ ꯆꯥꯕꯅꯦ
ꯀ꯭ꯂꯥꯁ ꯄꯨꯡ ꯀꯌꯥꯗ ꯍꯜꯂꯛꯀꯦ
ꯀ꯭ꯂꯥꯁ ꯎꯝ ꯄꯨꯡ ꯂꯂꯦꯚꯦꯟꯅ ꯍꯥꯎꯕꯗꯣ ꯍꯧꯖꯤꯛ ꯑ ꯋꯥꯟ ꯇꯥꯔꯦꯅ ꯑꯩꯗꯤ ꯄꯨꯡ ꯑꯅꯤ ꯑꯍꯨꯝꯗꯨꯝ ꯑꯗꯨ ꯎꯝ ꯍꯧꯖꯤꯛꯀꯤ ꯑ ꯉ ꯁꯤꯗꯤ ꯑꯩꯒꯤ ꯏ ꯄꯅꯣ ꯑꯅꯥꯎꯕ ꯑꯃ ꯂꯩꯕꯅꯤꯅ
ꯎ
ꯊꯨꯅ ꯆꯠꯂꯦ ꯍꯥꯏꯗꯤ ꯊꯦꯡꯉꯣ ꯊꯦꯡꯉꯣ ꯍꯥꯜꯂꯛꯄꯅꯦꯕ ꯀꯩꯅꯣ ꯑꯩꯒꯤ ꯑꯍꯥꯟꯕ ꯍꯥꯥ ꯎꯝ ꯌꯥꯝꯅꯅꯨꯡ ꯑ
ꯀ
ꯄꯥꯏꯕ ꯅꯨꯡꯉꯥꯏꯌꯦ ꯌꯥꯝꯅ
ꯑꯩꯁꯨ ꯂꯥꯛꯑꯒꯦ
ꯂꯥꯛꯑꯣ ꯂꯥꯛꯑꯣ ꯁꯟꯗꯦꯗ ꯀꯣꯏꯕ ꯂꯥꯛꯑꯣ ꯆꯔꯆ ꯆꯠꯇ꯭ꯔꯤꯉꯩꯗ ꯀꯣ ꯇꯥꯛꯄꯤꯒꯦ
ꯍꯣꯏ ꯁꯣꯏꯗ꯭ꯔꯕꯅꯦ ꯑꯗꯨꯗꯤ ꯑꯌꯨꯛ ꯉꯟꯇꯥ ꯂꯥꯛꯀꯦ ꯆꯥꯕ ꯑꯣꯏꯅ
ꯑꯣꯂ
ꯎꯝ ꯍꯟꯖꯥꯡ ꯑꯍꯥꯎꯕ ꯊꯣꯡꯉꯝꯃꯣ
ꯐꯥꯒꯤ ꯅꯠꯇꯦꯀꯣ ꯎꯝ ꯂꯥꯛꯑꯣ ꯂꯥꯛꯑꯣ
ꯎꯝ
ꯎꯝ ꯑꯗꯣ ꯎꯕ ꯑꯣꯏꯔꯁꯨ ꯅꯪꯗꯤ ꯇꯤꯜꯂꯣꯗꯤ ꯀꯌꯥ ꯐꯪꯉꯅꯤ ꯁꯤꯒꯤ ꯊꯥꯗꯗꯤ
ꯑꯩꯁꯤ ꯊꯥꯒꯦ ꯍꯟꯗꯛ ꯂꯤꯁꯤꯡ ꯇꯔꯨꯛ ꯐꯪꯉꯦ ꯇꯔꯨꯛ ꯈꯛꯇꯪꯅꯦ
ꯂꯤꯁꯤꯡ ꯇꯔꯨꯛ
ꯎꯝ ꯑꯩ ꯄꯩꯁꯥ ꯌꯥꯝꯗꯦ
ꯑꯥ ꯑꯣ ꯑꯣ ꯑꯁ ꯁꯤꯁꯤꯡ ꯇꯔꯨꯛꯗꯤ ꯌꯥꯏꯦꯍꯦ ꯊꯥ ꯑꯃꯗ
ꯈꯪꯗꯦꯗ ꯆꯠꯅꯤꯡꯉꯥꯏ ꯂꯝꯕꯤ ꯈꯛ
ꯑꯩ ꯑꯩꯅ ꯂꯤꯁꯤꯡ ꯃꯔꯤ
ꯑꯝ
ꯂꯤꯁꯤꯡ ꯃꯔꯤ ꯉꯥꯛꯇꯅꯤꯍꯦ ꯅꯪꯅ ꯆꯥ ꯑꯅꯤ ꯍꯦꯜꯂꯕ ꯑꯥ ꯅꯠꯇꯦ ꯆꯥꯛꯅꯤ ꯅꯠꯇꯦ ꯂꯤꯁꯤꯡ ꯑꯅꯤ ꯑꯣ
ꯎ
ꯀꯔꯤ ꯍꯥꯏꯕ꯭ꯔꯥ ꯍꯥꯥ ꯅꯦꯠꯋꯔꯛ ꯐꯠꯇꯦꯕ ꯅꯦꯠꯋꯔꯛꯁꯦ ꯌꯥꯔꯦꯍꯦ ꯑꯩꯈꯣꯏꯒꯤꯁꯦ
ꯇꯥꯗꯕ꯭ꯔꯥ
ꯇꯥꯏ ꯇꯥꯏ
ꯅꯪ ꯀꯔꯤ ꯊꯕꯛ ꯇꯧꯒꯦ ꯍꯥꯏꯕꯅꯤꯗ ꯍꯟꯗꯛ
ꯎꯝ ꯍꯟꯗꯀꯣ
ꯎꯝ
ꯈꯪꯗꯦꯗ ꯑꯩꯗꯤ ꯄꯅꯣ ꯇꯥꯡꯣꯂꯗꯨꯅꯤ ꯇꯥꯛꯁꯨ ꯇꯥꯛꯀꯅꯤꯕ
ꯀꯅꯥ ꯀꯅꯥꯗ ꯇꯥꯛꯇꯣꯏꯅꯣ ꯑꯉꯥꯡ ꯑꯣꯏꯅ ꯇ
ꯑꯥ ꯑꯉꯥꯡ ꯎꯝ ꯑꯉꯥꯡ ꯑꯣꯏꯅꯀꯣ
ꯐꯔꯦꯅꯦ ꯑꯗꯨꯗꯤ
ꯍꯧꯖꯤꯛꯀꯥꯟꯁꯨ ꯍꯥꯎꯕ ꯌꯥꯕꯅꯦ ꯂꯩꯗ ꯀꯦ ꯁꯗꯤ ꯑꯦ ꯎꯝ ꯍꯥꯏ ꯍꯧꯖꯤꯛꯀꯥꯟ ꯍꯥꯏꯗ꯭ꯔꯁꯨ ꯀꯣ ꯕꯤꯁꯤꯗꯤ ꯀ꯭ꯂꯤꯌꯥꯔ ꯇꯧꯈ꯭ꯔꯦꯕ
ꯑ
ꯑꯦ ꯆꯍꯤ ꯑꯃꯗꯤ ꯁꯨꯈ꯭ꯔꯦ ꯎꯝ ꯑ ꯇꯝꯕꯗꯣ
ꯑꯥ
ꯎꯝ ꯅꯪꯒꯦ ꯍꯥ
ꯕꯦꯁꯤꯛꯇꯣ ꯈꯪꯉꯗꯤ ꯑꯗꯨꯝ ꯌꯥꯔꯦꯕ
ꯑ ꯑꯩ ꯃꯤꯁꯤ ꯈꯪꯅꯁꯨ ꯑꯦ ꯌꯥꯝ ꯇꯥꯡ ꯑꯅꯗꯤ ꯌꯥꯝ ꯀꯣꯡꯉꯦ
ꯑꯥ ꯌꯥꯝꯅ ꯂꯨꯑꯦ ꯍꯥꯏꯌꯣ
ꯂꯨꯋꯦ ꯍꯣꯏ ꯎꯝ ꯌꯥꯝ ꯂꯨꯑꯦ ꯊꯤꯑꯣꯔꯤꯗꯣ ꯃꯦꯠꯁ ꯃꯥꯟꯕꯅꯦ
ꯑꯣ
ꯃꯔꯛ ꯃꯔꯥꯛꯛꯇꯤ ꯉꯥꯎꯔꯒ ꯂꯩꯕꯅꯤ ꯑꯩꯈꯣꯏꯁꯦ ꯀꯀꯂꯥꯏ ꯇꯥꯎꯅꯤꯡꯉꯥꯏꯁꯨ ꯈꯔ ꯈꯔ ꯂꯩꯕꯅꯦꯕ
ꯀꯃꯥꯏꯅ ꯃ꯭ꯌꯨꯖꯤꯛꯇꯕꯨ ꯀꯥꯜꯀꯨꯂꯦꯁꯟ ꯌꯥꯎꯕ꯭ꯔꯅꯦ
ꯎꯝ ꯀꯜꯀꯨꯂꯦꯁꯟ ꯃꯦꯠꯁꯀꯤ ꯖꯦꯛꯗ ꯃꯦꯠꯁ ꯀꯨꯝꯕꯗꯣ ꯑꯩꯖꯥꯏꯗꯗꯤ ꯇꯥꯎꯔꯦ ꯑꯗ ꯃꯥꯟꯕꯗꯣ ꯀꯩꯅꯣ ꯑꯣꯏꯔꯅꯤꯗ
ꯑꯕꯣꯡꯁꯨꯅ
ꯀꯔꯤꯒꯤ ꯄꯨꯛ ꯅꯥꯕ꯭ꯔꯣ ꯅꯪꯗꯤ
ꯑꯩ ꯄꯤꯔꯦ ꯂꯥꯛꯑꯦ
ꯑꯣ ꯑꯁ ꯉꯅꯨꯡꯉꯥꯏꯇꯦꯅ ꯐꯃꯨꯡꯗ ꯂꯥꯛꯏꯕ꯭ꯔꯣ
ꯑꯥ
ꯐꯃꯨꯡꯗ
꯭ꯔꯣ ꯑꯗꯨꯗꯤ ꯏꯁꯤꯡ ꯑꯁꯥꯕꯗꯣ ꯕꯣꯇꯥꯜꯗꯔꯥ ꯅꯠꯇ꯭ꯔꯒ ꯀ ꯑꯣꯇꯔ ꯕꯒ ꯂꯥꯛꯔꯗꯤ ꯊꯝꯔꯒ ꯅꯪꯒꯤ ꯈꯣꯡꯗ ꯊꯝꯃꯣ
ꯎ ꯍꯥꯄꯦ ꯏꯁꯤꯡ ꯑꯁ
ꯈꯣꯡꯗ ꯐꯖꯅ ꯎꯝ
ꯐꯣꯡꯗꯤꯀꯣ ꯃꯥꯗꯣ ꯈꯥꯡꯕ ꯉꯝꯗꯦꯅ ꯒꯨꯂꯤ ꯆꯥꯒꯅꯤ ꯃꯥꯗꯤ ꯑꯩꯗꯤ ꯀꯤꯌꯦ ꯆꯥꯅꯤꯡꯉꯥꯏꯗꯤ ꯎꯝ
ꯎꯝ ꯅꯥꯕꯗꯣ ꯀꯁ ꯈꯪꯉꯦ ꯒ꯭ꯌꯥꯟ ꯇꯥꯗꯦ ꯍꯥꯏꯕꯒ ꯈꯪꯗꯦꯗ ꯃꯥꯅ ꯅꯥꯕꯗ
ꯑꯣ ꯈꯣꯡꯁꯨ ꯄꯣꯛꯁꯨ ꯅꯥꯕ꯭ꯔꯥ
ꯎꯝ ꯅꯑꯌꯦ
ꯑ ꯑꯁ ꯅꯨꯄꯤꯁꯦ ꯀꯣ
ꯁꯤ ꯌꯥꯝ ꯂꯨꯋꯦꯗ ꯑꯩꯈꯣꯏꯁꯦ ꯋꯥꯏ ꯋꯥꯏ
ꯀ ꯍꯣꯏ ꯌꯥꯝ ꯂꯨꯋꯦ
ꯎꯝ
ꯑ ꯋꯥ ꯍꯥꯏꯩꯅꯤꯡꯗꯕ꯭ꯔꯣ ꯅꯪꯁꯦ ꯄꯣꯛꯅ ꯍꯥꯕꯒꯤꯦ ꯑ ꯀꯔꯤ ꯍꯥꯏꯕ꯭ꯔꯥ ꯀꯔꯤ ꯍꯥꯏꯕ꯭ꯔꯣ
ꯑꯩꯔꯣ
ꯇꯥꯏ ꯑꯩꯗꯤ
ꯄꯨꯛ ꯄꯨꯛ ꯍꯥꯏꯒꯦ ꯇꯧꯕꯗ ꯄꯨꯛ ꯍꯥꯏꯕ ꯑꯣꯏꯔꯝꯒꯅꯤ
ꯑꯣꯝ ꯑꯣꯝ ꯍꯥꯏꯔꯅ
ꯑꯩꯅ ꯁꯣꯏꯈꯤꯕ
ꯎꯝ ꯑꯗꯣ ꯑ ꯁꯟꯗꯦ ꯁꯟꯗꯦꯗꯤ ꯎꯝ ꯀꯗꯥꯎꯗꯣ ꯀꯃꯥꯏꯅ ꯍꯥꯏꯗꯣꯏꯅꯣ ꯅꯟꯗꯦꯔꯤ ꯀꯗꯥꯥꯎꯅ ꯍꯪꯁꯦ ꯍꯪꯆꯤꯠ ꯍꯪꯆꯤꯠꯗ ꯂꯥꯛꯑꯣ ꯑꯁꯦꯡꯕ
ꯂꯥꯛꯀꯦ
ꯄꯨꯡꯁꯨ ꯂꯥꯛꯀꯅꯤ ꯃꯥꯗꯣ ꯆꯥꯔꯖ ꯀꯥꯅꯤꯡꯉꯥꯏ ꯑꯣ ꯆꯥꯛ ꯆꯥꯃꯤꯟꯅꯁꯦ ꯍꯥꯏꯔ
ꯑꯣꯀꯦ ꯃꯥ ꯐꯤꯔꯣꯟꯜ ꯍꯥꯞꯄꯒ ꯂꯥꯛꯇꯣꯏꯔꯥ ꯑꯗꯨꯗ ꯄꯨꯔꯒ ꯂꯥꯛꯇꯣꯏꯔ
ꯈꯪꯗꯦꯗ ꯑꯩꯗꯣ ꯎꯝ ꯑꯗꯣ ꯃꯣꯔꯅꯤꯡꯗ ꯅꯠꯇ꯭ꯔꯁꯨ ꯌꯥꯔꯗ ꯅꯨꯡꯊꯤꯟꯗꯁꯨ ꯀꯣ ꯅꯨꯡꯊꯤꯟꯗꯔꯥ ꯑꯥꯐꯇꯔꯅꯨꯟꯗꯔ ꯌꯥꯔꯅꯤꯕ
ꯏ
ꯗ ꯒ꯭ꯔꯦꯁꯀꯤ ꯌꯨꯝꯝꯗ ꯀꯣꯏꯕ ꯆꯠꯁꯤ ꯁꯤꯤꯔꯥꯅ ꯑꯩꯅ ꯍꯥꯏꯈ꯭ꯔꯝꯃꯤ ꯃꯉꯣꯟꯗ
ꯑꯥ
ꯑꯣ ꯑꯗꯣ
ꯌꯥꯏꯌꯦ ꯀꯥꯏꯗꯤꯌꯦ
ꯑꯇꯣꯞꯄ ꯊꯕꯥꯛ ꯂꯩꯕ꯭ꯔꯣ ꯅꯪ
ꯑꯇꯣꯞꯄ ꯊꯕꯛ ꯍꯥꯏꯁꯦ ꯑꯩ ꯁꯤꯒꯤ ꯍꯧꯖꯤꯛꯀꯤ ꯊꯕꯛꯇꯨꯗ ꯉꯥꯏꯔꯦ ꯑꯇꯣꯞꯄꯗꯤ ꯂꯩꯇꯦ
ꯎꯝ ꯄꯥꯎ ꯐꯥꯎꯅꯔꯁꯦ ꯃꯥꯕꯨꯁꯨ
ꯐꯥꯎꯉꯔꯁꯤꯦ
ꯀꯣꯏ ꯂꯨ ꯀꯥꯟꯗ
ꯃꯥꯟ ꯃꯥ ꯃꯟꯗꯦꯗ ꯊꯕꯛ ꯍꯧꯔꯅꯤ ꯍꯥꯏꯗꯥꯏꯅꯦ
ꯍꯣꯏ ꯍꯥꯏꯌꯦ ꯃꯥ ꯁꯨꯇꯤ ꯑꯣꯏꯔꯀꯥꯟꯗ ꯃꯥ ꯁꯨꯇꯤ ꯑꯣꯏꯔꯀꯥꯟꯗ ꯇꯥꯎꯔꯣꯏꯅꯤ ꯃꯇꯥꯡ ꯥꯏꯔꯨꯔꯗ ꯑꯩꯈꯣꯏꯒꯤꯗꯤ
ꯐꯣꯔ ꯗꯦꯁ ꯂꯌꯦ
ꯑꯣ ꯍꯣꯏ ꯍꯣꯏ ꯍꯥꯏ ꯍꯥꯏ ꯎꯝ ꯅ ꯆ ꯆꯤꯟ ꯆꯤꯜꯂꯦ ꯍꯥꯏꯅꯤ ꯎꯝ ꯑꯗꯨꯗ
ꯐꯨꯡꯗꯣ ꯁꯟꯗꯦꯗ ꯈꯔ ꯉꯟꯅ ꯂꯥꯛꯑꯣ ꯍꯥꯏꯌꯣ ꯑꯩꯗꯣ ꯊ꯭ꯔꯦꯗꯤꯡ ꯇꯧꯅꯤꯡꯉꯦ
ꯑꯣ ꯑꯣ ꯑꯣ ꯑꯁ ꯃꯥꯗꯣ ꯉꯝꯒꯗ꯭ꯔꯥ ꯈꯪꯗꯦꯗ ꯇꯜꯂꯤꯦ ꯍ ꯃꯥꯜꯂꯤ ꯍꯩꯕꯤꯤꯟ ꯃꯥꯜꯂꯤ ꯃꯥꯕꯤ
ꯅꯪꯁꯨ ꯍꯥꯟꯅ ꯆꯠꯇꯣꯏꯅꯦ
ꯑꯣ ꯇ꯭ꯔꯦꯗꯤ ꯑꯁ ꯎꯝꯖꯨꯟꯖꯤ ꯣ ꯎꯝ ꯐꯨꯡ ꯐꯨꯡ ꯐꯨꯡꯗꯣ ꯍꯉꯣꯗ ꯄꯦꯁꯤꯦꯜ ꯇꯧꯅꯤꯡꯉꯤ ꯍꯥꯏꯔꯨꯅꯦ ꯃꯥꯗꯣ
ꯑ
ꯑꯗꯨ
ꯃꯥ ꯅ ꯃꯣꯏꯗ ꯑꯣꯐꯤꯁꯦꯜ ꯀꯤꯠ ꯎꯝ
ꯑꯣꯣꯏ ꯑꯗꯨꯗꯣ ꯂꯥꯏꯔꯗꯤ ꯐ꯭ꯤꯗ ꯇꯥꯎꯕ ꯌꯥꯏ ꯍꯥꯏꯅ
ꯑꯥ ꯀꯣꯏꯔꯛꯑꯣ ꯃꯇꯪ ꯑꯣꯏꯔꯁꯨ ꯄꯤꯔꯣ ꯐꯦꯁꯤꯌꯦꯜ ꯇꯧꯕꯤꯒꯦ ꯍꯥꯏꯕꯅꯦꯕ
ꯑꯣ ꯍꯣ ꯑꯁ ꯉꯥꯏ ꯐ ꯁꯦꯜꯀꯤꯗꯣ ꯇꯥꯡꯉꯤꯍꯦ ꯑꯩꯈꯣꯏꯗꯤ ꯑꯁ ꯂꯩꯕ ꯉꯝꯕ꯭ꯔꯥ ꯂꯤꯁꯤꯡ ꯑꯃ ꯍꯦꯜꯂꯦ ꯑꯗꯨꯗꯣ
ꯍꯣꯔꯦꯟ ꯆꯠꯁꯤꯔꯥ ꯈꯪꯗꯦ ꯄꯨꯛ ꯈꯔ ꯅꯥꯕ ꯐꯥꯕ ꯀꯥꯟꯗ
ꯑꯁꯦꯡꯕ ꯁꯦꯡꯕꯨꯔꯣ ꯎ ꯅꯣꯏ ꯂꯩꯐꯝꯥꯝꯗꯨꯗꯤ ꯅꯥꯞꯄꯤꯅ
ꯌꯥꯝ ꯅꯅꯥ ꯄꯅꯥꯦ ꯍ ꯖ
ꯑꯣ ꯑꯣ ꯅꯥꯞꯇꯦꯀꯣ ꯈꯣꯡꯅ ꯆꯥꯠꯄ ꯌꯥꯒꯅꯤꯀꯣ ꯅꯣꯏꯗꯤ
ꯈꯣꯡꯅ ꯆꯠꯄ ꯌꯥꯕꯁꯦ ꯌꯥꯝ ꯂꯥꯞꯄꯩꯑꯕ ꯈꯣꯡꯒꯤꯗꯤ
ꯑꯣ ꯌꯥꯗꯤ ꯌꯥꯅꯤꯗ ꯃꯤ ꯌꯥꯝꯝꯃꯒ ꯆꯠꯂꯗꯤ ꯏꯟꯇꯔꯦꯁ ꯂꯩꯔꯒ ꯆꯠꯂꯗꯤ
ꯍꯣꯏ ꯏꯇꯣꯝꯇꯅ ꯆꯠꯂꯗꯤ ꯅꯨꯡꯉꯥꯏꯔꯣꯏꯕ
ꯎꯝ ꯆꯨꯝꯃꯤ
ꯎꯝ
ꯀꯁꯨ ꯇꯧꯔꯛꯇꯦ ꯃꯥꯗꯣ ꯁꯨꯇꯤ ꯑꯣꯏꯔꯀꯥꯟꯗ ꯕ꯭ꯌꯨꯖꯤ ꯍꯦꯟꯅ ꯇꯥꯎꯋꯏꯃꯗꯣ
ꯉꯁꯥꯏ ꯕꯖꯥꯔꯗ ꯊꯦꯡꯅꯩꯌꯦ ꯑꯌꯨꯛꯇ
ꯑꯣ ꯀꯔꯤ ꯑ ꯄꯣꯠ ꯊꯥꯕꯒꯤꯔ ꯃꯥꯗꯣ
ꯎ ꯅꯍꯥꯟ ꯄꯨꯔꯛꯄꯗꯣ ꯑꯩꯅꯁꯨ ꯁꯨ ꯑꯩꯉꯣꯟꯗ ꯄꯨꯕꯤꯔꯛꯑꯣ ꯍꯥꯏ ꯍꯥꯏꯕꯅꯦꯕ ꯑꯗꯣ ꯉꯔꯥꯡ ꯄꯤꯔꯛ ꯐꯥꯎꯕꯒꯤ ꯉꯁꯥꯏꯦꯡꯅꯕ
ꯑ
ꯑꯗꯨꯒ ꯊꯥꯗꯤꯡꯒꯨꯝꯕꯁꯨ ꯂꯧꯔꯦ ꯑꯗꯨꯒ ꯃꯆꯦ ꯑꯩꯉꯣꯟꯗ ꯏꯕꯥꯅꯤ ꯑ ꯍꯦ
ꯀꯥꯏ ꯍꯥꯏꯕ꯭ꯔꯒ꯭ꯔꯦꯁ ꯎꯝ ꯀꯔꯤ ꯎꯝ ꯑꯣ ꯑꯣ ꯑꯣ ꯑ ꯑ ꯍ ꯀꯔꯤꯦꯟꯟꯁꯥꯡ ꯆꯥꯕ꯭ꯔꯣ ꯉꯁꯤ
ꯑꯩ ꯆꯥꯛ ꯆꯥꯗ꯭ꯔꯤ
ꯑꯩ ꯂꯣꯏꯔꯦ ꯑꯗꯨꯝꯃꯥꯏꯅ ꯂꯥꯛꯒꯅꯣ ꯁꯇ꯭ꯔꯤꯛꯇꯣ ꯀꯜꯂꯅꯦ
ꯆꯥ ꯊꯥꯛꯄꯒꯤ ꯉꯁꯥꯏ ꯑꯌꯨꯛ ꯕ꯭ꯔꯦꯛꯐꯥꯁ ꯇꯧꯕꯒꯤ ꯆꯥꯅꯤꯡꯗꯕ
ꯑꯦ ꯑꯩꯗꯤ ꯑꯌꯣ ꯇ ꯏꯟꯗꯤꯁ ꯇꯣꯃꯥꯛꯇ ꯆꯥ ꯑꯊꯨꯝꯕꯗꯣ ꯊꯥꯥꯛꯔꯗꯤꯀꯣ ꯑꯩꯗꯤ ꯑꯁ ꯄꯣꯛ ꯅꯥꯔꯒ ꯊꯤ ꯐꯩꯅꯤꯡꯕꯅ ꯍꯥꯎꯔꯅꯤ
ꯑꯩꯗꯤ ꯁꯨꯡꯃꯥꯏꯅ ꯇꯥꯎꯕꯅꯤ ꯅꯣꯏꯗꯤ ꯑꯗꯨꯝ ꯇꯧꯗ꯭ꯔꯣ
ꯇꯧꯗꯦ
ꯑꯁ ꯑꯩꯒꯤ ꯑꯊꯨꯝꯕ ꯑꯗꯨꯝ ꯑꯦꯝꯊꯤꯗ ꯆꯥꯔꯗꯤ ꯌꯥ ꯑꯩꯁꯦ ꯑꯩꯒꯤ ꯄꯨꯛꯅ ꯑꯃ ꯑꯣꯏꯦ ꯑꯩꯒꯤ ꯄ ꯃꯣꯔꯦꯒꯤ ꯄꯣꯛ ꯑꯣꯏꯕ ꯃꯥꯂꯦ ꯁꯥꯔꯦ ꯐꯣꯟꯁꯦ ꯑꯁ ꯂꯣꯏꯔꯦ ꯁꯥꯕꯅ
ꯎꯝ